ꯑꯍꯥ ꯇꯥꯏ ꯇꯥꯏ
ꯀꯩꯗꯧꯔꯤꯅꯣ
ꯀꯩꯁꯨ ꯇꯧꯗꯤꯌꯦ
ꯑꯣ ꯑꯩ ꯍꯧꯖꯤꯛ ꯅꯉꯣꯟꯗ ꯍꯥꯏꯔꯝꯕꯗꯨꯔꯣ
ꯍꯣꯏ
ꯑꯣ ꯌꯥꯔꯦꯀꯣ ꯑꯗꯨꯗꯤ
ꯍꯣꯏ
ꯎꯝ ꯊꯦꯡꯀꯌꯨꯗꯪꯗꯤ ꯍꯥꯏꯔꯝꯃꯣꯗ ꯑꯗꯨ
ꯊꯦꯡꯀ꯭ꯌꯨ ꯊꯦꯡꯀ꯭ꯌꯨ
ꯍꯣꯏ ꯍꯣꯏ ꯑꯩ ꯑꯗꯨꯝ ꯃꯥꯏ ꯄ꯭ꯂꯦꯖꯔ ꯍꯥꯏꯖꯔꯛꯀꯦ ꯑꯗꯨꯗꯤ
ꯀꯩꯗꯧꯔꯤꯅꯣ ꯆꯥꯗ꯭ꯔꯤꯗ ꯊꯣꯡꯗ꯭ꯔꯤ
ꯑꯩꯁꯨ ꯎꯝ ꯍꯧꯖꯤꯛ ꯆꯥꯛ ꯆꯥꯕ ꯂꯣꯏꯔꯒ ꯀꯣꯏꯊꯣꯛꯏꯅꯦ ꯆꯠꯊꯣꯛ ꯆꯠꯁꯤꯟ ꯌꯨꯝꯗ ꯂꯩꯔꯗꯤ ꯃꯤ ꯃꯈꯣꯟ ꯌꯥꯝ ꯂꯩꯕꯅꯤꯅ
ꯑꯣ
ꯆꯠꯊꯣꯛ ꯆꯠꯁꯤꯟ ꯇꯧꯔꯒ ꯋꯥꯔꯤ ꯁꯥꯔꯤꯅꯤꯅꯦ
ꯌꯥꯝ ꯉꯜꯂꯤꯅ ꯅꯈꯣꯏꯗꯤ
ꯑꯧ ꯉꯟꯕꯁꯦ ꯑꯩꯒꯤ ꯏꯗ ꯌꯥꯎꯔꯕ
ꯅꯪꯗꯤ ꯉꯁꯤꯒꯤ ꯅꯨꯃꯤꯠꯁꯦ ꯀꯃꯥꯏꯅ ꯇꯧꯔꯒꯦ ꯅꯨꯡꯉꯥꯏꯕ꯭ꯔꯣ ꯀꯃꯥꯏꯅ ꯇꯧꯒꯦ
ꯑꯁ ꯈꯪꯗ꯭ꯔꯦꯗ
ꯈꯪꯗꯤꯌꯦ
ꯍꯥ
ꯈꯪꯗꯦꯑꯕ
ꯍꯣꯏ
ꯀꯩꯒꯤꯔꯣ ꯀꯃꯥꯏꯅ ꯅꯪ ꯅꯪ ꯈꯪꯗ꯭ꯔꯒꯅ ꯑꯩ ꯈꯪꯉꯣ ꯍꯥꯏꯔꯣ
ꯑꯥꯏ ꯅꯪ ꯈꯪꯉꯣ ꯑꯩ ꯈꯪꯗꯤ
ꯅꯪ ꯅꯣꯛꯏ ꯅꯪ ꯅꯣꯛꯏ ꯃꯔꯝꯗꯨꯗꯤ ꯑꯗꯨꯗꯤ ꯅꯪ ꯉꯁꯤꯁꯦ ꯅꯨꯡꯉꯥꯏꯔꯦ ꯍꯥꯏ ꯇꯥꯛ ꯇꯥꯛꯏꯅꯤꯅꯦ
ꯅꯨꯡꯉꯥꯏꯔꯝꯅꯤꯗ
ꯀꯤ
ꯑꯌꯨꯛꯇꯤ ꯀꯩ ꯃꯊꯦꯜ ꯆꯥꯕꯤꯔꯒꯦ
ꯑꯌꯨꯛꯇ ꯀꯥꯡꯁꯣꯏ ꯆꯥꯏ
ꯀꯔꯤ ꯀꯥꯡꯁꯣꯏꯔꯣ
ꯑꯜꯂꯨ ꯀ ꯆꯧꯒꯔꯤ ꯀ
ꯑ
ꯅꯪꯗꯤ ꯀꯩ ꯌꯦꯟꯁꯥꯡ ꯆꯥꯔꯒꯦ ꯍꯧꯖꯤꯛꯇꯤ
ꯍꯨꯖꯤꯛꯇꯣ
ꯍꯥꯥ
ꯌꯦꯟ ꯇꯦꯝ ꯆꯥꯏꯌꯦꯕ
ꯑꯁ ꯌꯦꯟ ꯍꯥꯏꯒꯗ꯭ꯔꯥꯈꯟ ꯌꯔꯣꯌꯦ
ꯎꯝ ꯎꯝ ꯅꯣꯏ ꯂꯩꯁꯥꯕꯤꯁꯦ ꯀꯩꯒꯤꯔꯣ ꯁꯧꯒ꯭ꯔꯤ ꯌꯥꯝ ꯄꯥꯝ ꯖꯥꯠꯂ ꯅꯣꯏꯁꯨ ꯁꯧꯒꯔꯤ ꯁꯧꯒꯔꯤ ꯉꯥꯛꯇ ꯇꯥ ꯍꯥꯏꯁꯤꯕꯣ
ꯎꯄꯥꯏ ꯂꯩꯗꯕꯒꯤꯅꯦ ꯀꯔꯤꯅꯣ
ꯅꯣꯏ ꯁꯧꯒ꯭ꯔꯤ ꯆꯥꯃꯟꯗꯅ ꯁꯧꯒ꯭ꯔꯤ ꯃꯁꯛ ꯃꯁꯤꯜꯂꯥꯛꯄ ꯑꯃ ꯌꯥꯎꯔꯦ ꯈꯔꯗꯤ
ꯑꯏ
ꯅꯪ ꯀꯩꯔꯣ ꯑꯩ ꯋꯥꯔꯤ ꯁꯥꯔꯒꯪ ꯅꯣꯞꯐꯦꯠ ꯅꯣꯞꯐꯦꯠ ꯇꯧꯔꯤꯁꯤꯕꯣ ꯑꯩ ꯑꯩ ꯑꯩ ꯀꯣꯃꯦꯗꯤꯒ ꯃꯥꯜꯂꯕꯨ ꯅꯪꯒꯤ ꯃꯥꯏꯁꯤꯗ ꯑꯦ ꯅꯪꯒꯤ ꯃꯥꯏꯗꯨꯗ ꯑꯥ ꯗꯨ ꯌꯨ ꯊꯤꯡ ꯏ ꯑꯝ ꯖꯣꯀꯔ ꯍꯥꯏꯕꯗꯨ ꯃꯥꯟꯕ꯭ꯔꯣ ꯑꯩ ꯖꯣꯀꯔ ꯃꯥꯟꯕ꯭ꯔꯣꯕ
ꯃꯥꯥꯟꯗꯦꯗ
ꯑꯩ ꯅꯪꯕꯨ ꯖꯣꯛ ꯇꯧꯔꯒ ꯈꯥꯏꯕ ꯃꯥꯜꯂꯦꯅꯦ ꯅꯪꯒꯤ ꯋꯥꯈꯜ ꯂꯣꯟꯗ ꯍꯥꯏꯔꯗꯤ
ꯑꯦꯁ
ꯐꯥꯒꯤꯅꯦꯗ ꯅꯣꯛꯀꯅꯨ ꯀ
ꯅꯣꯛꯄꯒꯤ ꯃꯇꯝꯁꯨ ꯂꯥꯛꯀꯅꯤ ꯍꯧꯖꯤꯛꯇꯤ ꯑꯩꯈꯣꯏ ꯄꯨꯟꯅ ꯅꯨꯡꯉꯥꯏꯃꯤꯟꯅꯁꯤ ꯀꯣ
ꯍꯣꯏ ꯍꯣꯏ
ꯑꯗꯨ ꯅꯪ ꯈꯤꯇꯪ ꯅꯣꯡꯅꯦ ꯑꯃꯨꯛꯀ ꯌꯦꯡꯒꯦꯅ ꯇꯥꯒꯦꯅ
ꯍꯥ
ꯑꯃꯨꯛꯀ ꯅꯣꯛꯑꯣꯕ ꯃꯨꯛꯇꯒꯦꯕ
ꯑ ꯑ
ꯗꯣ ꯇꯥꯕ꯭ꯔꯣ
ꯍꯥ
ꯑꯧ ꯇꯥꯏꯌꯦ ꯑꯩꯗꯤ
ꯏꯁ
ꯅꯪꯕꯨ ꯇꯥꯕ꯭ꯔꯣ ꯍꯥꯏꯔꯒ ꯅꯪ ꯇꯥꯏ ꯍꯥꯏꯗꯕꯅꯤꯅ ꯑꯩ ꯇꯥꯔꯁꯨ ꯇꯥꯕ꯭ꯔꯣ ꯍꯪꯉꯤ ꯑꯃꯨꯛꯀ ꯇꯥꯛꯑꯦꯁꯨ ꯑꯩ ꯈꯨꯝꯃꯒꯦ ꯇꯧꯕ ꯕꯨꯅꯦꯕ
ꯑꯩꯁ ꯑꯩ ꯑꯩꯗꯤ ꯇꯥꯗꯕꯩꯅꯦ
ꯑ
ꯑ
ꯇꯥꯗ ꯇꯥ ꯇꯥꯗꯁꯨ ꯐꯩ ꯉꯁꯤ ꯅꯣꯏꯗ ꯅꯣꯡ ꯆꯨꯕ꯭ꯔꯣ ꯀꯨꯃꯥꯏꯅ ꯇꯧꯕ꯭ꯔꯣ
ꯑꯁ ꯉꯥꯁꯤ ꯅꯣꯡ ꯆꯨꯗꯦ
ꯎꯝ ꯅꯪ ꯉꯁꯤ ꯂꯧ ꯆꯠꯂꯝꯒꯗꯧ ꯃꯥꯜꯂꯦ꯫
ꯑꯩꯁꯦ ꯆꯠꯇꯦꯍꯦ꯫
ꯑꯗꯨꯗꯤ ꯅꯪ ꯉꯁꯤ ꯌꯨꯝꯗ ꯒ꯭ꯌꯥꯟ ꯇꯥꯅ ꯂꯩꯍꯧꯒꯗꯧ ꯃꯥꯜꯂꯦꯍꯦ꯫
ꯍꯣꯏ ꯑꯗꯨꯅꯤ꯫
ꯑꯗꯨꯅꯦ ꯈꯪꯉꯦꯕ ꯑꯩꯗꯣ ꯅꯪ ꯑꯅꯧꯕ꯭ꯔꯣ
ꯍꯣꯏ ꯑꯅꯧꯕꯅꯤ꯫
ꯑꯗꯨꯒꯤꯅꯤ ꯅꯪ ꯅꯣꯛꯐꯦꯠ ꯅꯣꯛꯐꯦꯠ ꯀꯜꯂꯤꯖꯦ
ꯑꯩ ꯁꯦ
ꯅꯣꯏ ꯅꯣꯏ ꯃ ꯇꯝꯅꯤꯅꯦ ꯊꯤ ꯎꯔꯁꯨ ꯅꯣꯛꯄ ꯃꯇꯝ ꯍꯥꯏꯔꯤꯁꯦ꯫
ꯑꯗꯣ ꯍꯦꯜꯂꯦꯍꯦ ꯀꯔꯤꯅꯣ ꯫
ꯑꯦ ꯃꯥꯅꯤꯗ ꯊꯤ ꯎꯔꯁꯨ ꯅꯣꯛꯄ ꯃꯇꯝꯅꯦ꯫ ꯎ ꯎꯕ ꯃꯤꯀꯨꯞꯇ ꯑꯃꯨꯛ ꯅꯣꯛꯑꯅꯤꯕ꯫
ꯑꯩ
ꯑꯃꯨꯛ ꯅꯤꯡꯁꯤꯡꯂꯒ ꯑꯃꯨꯛ ꯅꯣꯛꯀꯅꯤꯕ ꯅꯣꯏꯗꯤ꯫
ꯑꯗꯨꯗꯤ ꯍꯦꯜꯂꯤꯍꯦ ꯑꯩꯗꯤ ꯅꯠꯇꯔ꯭ꯦ ꯑꯗꯨ ꯫
ꯍꯦꯟꯈ꯭ꯔꯕꯣ꯫ ꯀꯌꯥꯃꯨꯛ ꯍꯦꯟꯈ꯭ꯔꯦ ꯀꯧꯇꯥ ꯇꯪꯈꯥꯏꯃꯨꯛ꯫ ꯑ ꯀꯧꯇꯥ ꯇꯪꯈꯥꯏꯃꯨꯛ ꯍꯦꯟꯕ ꯅꯪꯅ
ꯑ ꯑꯝ
ꯑꯣ ꯅꯪ ꯅꯣꯡꯏꯉꯩꯗ ꯌꯥꯔꯔꯣꯏ꯫ ꯅꯪ ꯍꯧꯖꯤꯛ ꯀꯥꯏ ꯂꯩꯔ ꯑꯩꯅꯔꯣ꯫
ꯍꯣꯏ
ꯑꯩꯅꯗꯤ ꯑꯗꯨꯝ ꯅꯣꯛꯍꯟꯒꯅꯤ ꯅꯪ ꯅꯣꯛꯄ ꯉꯝꯗꯕ ꯅꯪ ꯈꯥꯡꯉꯣ ꯍꯥꯏꯔꯤꯁꯤꯅꯦ ꯈꯥꯡꯉꯣꯕ꯫ ꯈꯥꯡꯕ ꯇꯝꯃꯨ
ꯅꯪ ꯍꯧꯖꯤꯛ ꯃꯅꯨꯡꯗ ꯐꯝꯃꯤꯗꯣ
ꯐꯝꯗꯤꯌꯦ ꯑꯩꯗꯤ꯫
ꯀꯃꯥꯏ ꯇꯧꯔꯤꯒꯦ ꯗꯨꯗꯤ꯫
ꯍꯤꯞꯄꯤꯔꯣ꯫
ꯑꯩꯔꯣ
ꯑ
ꯂꯦꯞꯄꯤꯅꯦ
ꯑꯣ ꯂꯦꯞꯄꯤꯗꯣ ꯃꯊꯛꯇ ꯌꯦꯡꯈꯠꯂꯣ꯫
ꯃꯊꯛꯇ ꯌꯦꯡꯈꯠꯂ ꯀꯥꯟꯗ ꯀꯩ ꯎꯒꯦ꯫
ꯏꯁꯇꯦ꯫
ꯍꯥꯥ
ꯗꯨꯗꯤ ꯑꯩ ꯅꯪꯉꯣꯟꯗ ꯑꯥ ꯗꯨꯗꯤ ꯑꯩ ꯅꯉꯣꯟꯗ ꯄꯤꯛ ꯃꯦꯖꯤꯛ ꯑꯃ ꯇꯧꯕꯤꯌꯨꯔꯥ ꯅꯃꯤꯛ ꯅꯃꯤꯠ ꯎꯨꯢꯁꯤꯜꯂꯣ ꯎꯁꯤꯜꯂꯣ
ꯍꯣꯢ ꯍꯣꯏ
ꯎꯨꯢꯁꯤꯜꯂꯕ
ꯑꯥ
ꯀꯩ ꯎꯒꯦ
ꯀꯩꯅꯣ
ꯃꯝꯕ꯭ꯔꯥꯕ
ꯍꯣꯢ
ꯑꯗꯨꯅꯦ ꯑꯩꯒꯤ ꯄꯨꯟꯁꯤꯁꯤꯁꯨ ꯅꯪ ꯂꯩꯗ꯭ꯔꯗꯤ ꯑꯩꯒꯤ ꯄꯨꯟꯁꯤꯁꯨ ꯌꯥꯝ ꯃꯝꯃꯦꯕ
ꯢꯁ ꯢꯁ ꯌꯥꯔꯦꯗ ꯉꯁꯤ ꯈꯛꯇ ꯀꯣꯜ ꯇꯧꯔꯛꯑꯒ ꯌꯥꯝ ꯈꯥꯏꯅꯦ ꯅꯪꯁꯦ
ꯉꯁꯤ ꯈꯛꯇ ꯇꯧꯔꯛꯄ ꯍꯥꯏꯔꯤꯁꯤ ꯉꯁꯤ ꯇꯧꯔꯛꯄꯁꯤꯅ ꯑꯗꯨꯝ ꯈꯥꯢꯔꯗꯤ ꯅꯪꯁꯨ ꯍꯌꯦꯡ ꯑꯃꯨꯛ ꯑꯃꯨꯛ ꯇꯧꯔꯛꯄ ꯌꯥꯕ ꯃꯇꯝ ꯂꯩꯔꯛꯀꯅꯤꯗꯅ ꯑꯁ ꯁꯤ ꯅꯨꯄꯥꯗꯤ ꯌꯥꯝ ꯅꯨꯡꯉꯥꯏꯕꯅꯦ ꯍꯦ ꯑꯁ ꯃꯨꯠꯀ ꯌꯥꯝ ꯁꯥꯒꯠꯂꯦ ꯍꯥꯢꯅ
ꯢꯁ ꯢꯁ
ꯀꯅꯥꯅ ꯈꯪꯅꯤ ꯂꯥꯏꯅ ꯂꯥꯏꯅ ꯏꯕꯥꯅꯤꯒꯤ ꯁꯦꯝꯕꯤꯔꯗꯤ
ꯑꯦ
ꯁꯤ ꯐ꯭ꯌꯨꯆꯔꯗ ꯏꯕꯥꯅꯤꯒꯤ ꯁꯥꯛꯁꯨ ꯎꯔꯛꯄꯒꯨꯝ ꯇꯧꯋꯤꯅ ꯑꯩꯗꯤ
ꯑꯩꯒꯤꯗꯤ ꯅꯪ ꯑꯩ ꯈꯪꯗ꯭ꯔꯣ
ꯈꯪꯗꯦꯅꯦ
ꯈꯪꯗꯦ ꯅꯪ ꯍꯥꯟꯅ ꯇꯧꯔꯛ ꯇꯧꯔꯛꯑꯦ ꯑꯩꯉꯣꯟꯗ ꯅꯪ
ꯀꯔꯝꯒꯥꯟꯗ
ꯑꯩꯁꯨ ꯈꯪꯗꯦ ꯑꯣꯆꯦ ꯇꯦꯁ ꯂꯩꯔꯝꯃꯦ
ꯑꯣ ꯑꯣ ꯈꯪ ꯑꯩ ꯑꯃꯨꯛ ꯑꯩꯗꯤ ꯗꯤꯂꯦꯠ ꯑꯃꯨꯛ ꯇꯧ ꯇꯧꯕ
ꯑꯩꯁꯨ ꯈꯪꯗꯦꯀꯣ ꯅꯝꯕꯔ ꯁꯦꯞ ꯇꯧꯔꯝꯗꯦ ꯑꯗꯣ ꯇꯦꯛꯁ ꯎꯕꯀꯣ ꯑꯗꯨꯒꯤꯅꯦꯗ
ꯑꯗꯨꯗꯤ ꯑꯩ ꯅꯉꯣꯟꯗ ꯀꯩꯅꯣꯝ ꯍꯥꯏꯒꯦ ꯇꯧꯕꯅꯤꯅꯦ ꯀꯩꯔꯣ ꯀꯥꯎꯈ꯭ꯔꯦꯅꯦ ꯅꯪꯅ ꯅꯣꯛꯃꯟꯗꯅ ꯑꯩꯒꯤ ꯃꯦꯃꯣꯔꯤꯐꯥꯎ ꯂꯣꯏꯅ ꯀꯥꯎꯍꯜꯂꯦꯅ ꯅꯪꯒꯤ ꯅꯣꯛꯄꯗꯨꯅ
ꯑꯦꯁ
ꯑꯦ ꯑꯩ ꯅꯪꯉꯣꯟꯗ ꯑꯃꯨꯛ ꯀꯩꯅꯣꯝ ꯍꯥꯏꯒꯦꯒꯣ ꯒ꯭ꯌꯥꯝ ꯇꯥꯎꯀꯣ
ꯑꯥ
ꯀꯔꯤꯒꯨꯝꯕꯁꯦ ꯅꯪꯉꯣꯟꯗ ꯌꯥꯡꯈꯩ ꯂꯩꯔꯦꯕ ꯑꯩ ꯅꯪꯉꯣꯟꯗ ꯍꯥꯏꯈ꯭ꯔꯕꯣ ꯍꯥꯏꯗ꯭ꯔꯤꯀꯣ
ꯍꯣꯢ ꯍꯥꯏ ꯎꯝ
ꯌꯥꯡꯈꯩꯒꯤ ꯋꯥꯔꯤ ꯅꯪ ꯅꯪ ꯇꯥꯗ꯭ꯔꯤꯀꯣ
ꯇꯥꯗ꯭ꯔꯤ ꯀꯩꯗꯧꯔꯒꯦ
ꯅꯪ ꯀꯔꯤꯒꯨꯝꯕ ꯅꯪꯉꯣꯟꯁꯦ ꯌꯥꯡꯈꯩ ꯂꯩꯔꯦ ꯈꯜꯂꯣꯕ
ꯍꯥ
ꯑꯩꯉꯣꯟꯗꯁꯨ ꯌꯥꯡꯈꯩ ꯂꯩꯕ
ꯎꯝ
ꯑꯗꯨꯅ ꯏꯕꯥꯅꯤꯒꯤ ꯌꯥꯡꯈꯩ ꯌꯥꯡꯈꯩꯗꯣ ꯄꯨꯟꯁꯤꯅꯔꯒꯥꯏ ꯏꯕꯥꯅꯤ ꯆꯥꯝꯃ ꯑꯃ ꯁꯦꯝꯁꯤꯔꯥ ꯍꯥꯏꯒꯦ ꯇꯧꯕꯅꯦꯗ ꯑꯦ
ꯑꯂꯥ
ꯀꯩ ꯈꯟꯒꯦ ꯑꯩꯗꯤ ꯆꯥꯛ ꯑꯩ ꯆꯥꯝꯃꯒꯤ ꯃꯁꯛ ꯎꯅꯤꯡꯕꯅ ꯂꯣꯏꯔ‌ꯦꯅꯦ ꯑꯩꯗꯤ
ꯈꯟꯗꯤ ꯈꯅꯤꯛ ꯈꯟ ꯈꯜꯂꯨꯀꯣ ꯍꯥꯏꯗꯤ ꯍꯥꯏꯗꯣꯛꯈ꯭ꯔꯦ ꯑꯩꯗꯤ
ꯑꯩꯗꯤ
ꯑꯩꯖꯨ ꯏꯀꯥꯏ ꯑꯩꯖꯨ ꯏꯀꯥꯏ ꯏꯀꯥꯏꯅ ꯍꯥꯏꯗꯣꯛꯏꯅꯤꯅꯦ ꯍꯧꯖꯤꯛꯀꯤꯗꯣ
ꯑꯩꯒꯤ
ꯑꯩꯠ ꯑꯩ ꯑꯩꯖꯨ ꯑꯩꯒꯤ ꯌꯥꯡꯈꯩ ꯄꯤꯅꯤꯡꯂꯝꯒꯅꯤ ꯅꯪ ꯈꯟꯕ꯭ꯔꯣ ꯑ ꯑꯗꯧꯗꯣ ꯑꯩ ꯈꯪꯗꯦ ꯀꯩ ꯍꯥꯏꯕ꯭ꯔꯣ
ꯑꯩꯗꯤ ꯈꯪꯗꯤꯌꯦ
ꯌꯥꯔꯦ ꯇꯣꯛꯑꯖꯤ ꯉꯝꯗ‌ꯦ
ꯅꯪ ꯅꯣꯛꯄꯗ ꯍꯥꯟꯅ ꯁꯤꯔꯅꯤꯗ ꯌꯥꯔꯔꯣꯏ ꯗ‌ꯦ ꯉꯥꯏꯍꯥꯛ ꯇꯨꯃꯤꯟꯅ ꯂꯦꯞꯁꯤ ꯑ ꯅꯪ ꯇꯨꯃꯤꯟꯅ ꯂꯦꯞꯄ ꯉꯝꯗ꯭ꯔꯦ
ꯅꯪꯒꯤ ꯅꯪ ꯅꯪꯒꯤ ꯃꯤꯠꯇ ꯑꯩ ꯑꯩ ꯈꯛꯇ ꯎꯔꯒ ꯂꯩꯔꯦꯕ ꯅꯪꯒꯤꯖ‌ꯦ ꯎꯝ
ꯇꯧꯕ ꯉꯝꯗ꯭ꯔꯦ ꯑꯩ
ꯅꯪ ꯅꯨꯡꯇꯤꯒꯤ ꯑꯗꯨꯃꯥꯏꯟ ꯇꯧꯕ꯭ꯔꯣ
ꯑꯥ
ꯅꯪ ꯅꯨꯡꯇꯤꯒꯤ ꯑꯗꯨꯃꯥꯏꯟ ꯇꯧꯕ꯭ꯔꯣ
ꯑꯩꯔꯣ ꯅꯨꯡꯇꯤꯒꯤ ꯍꯣꯏ ꯇꯤꯒꯤ ꯑꯗꯨꯃꯥꯏꯟ ꯇꯧ ꯑꯗꯨꯒꯤꯅꯦ ꯑꯩꯗꯤ ꯃ‌ꯣꯏꯅꯗꯤ ꯀ꯭ꯌꯨꯗꯅꯦ ꯂꯩꯔꯤꯖ‌ꯦ
ꯑꯗꯨꯗꯤ ꯅꯪꯒꯤ ꯀ꯭ꯌꯨꯗꯣ ꯂꯥꯏꯔꯤ ꯑꯩꯒꯤ ꯅꯝꯕ꯭ꯔ ꯋꯥꯟꯗ ꯊꯝꯃꯣ ꯑꯩ
ꯅꯨꯃꯤꯠꯇ ꯅꯨꯃꯤꯠꯇ ꯃꯔꯤ ꯃꯔꯤ ꯐꯪꯕꯅꯦ
ꯑꯩꯁ ꯃꯔꯤ ꯃꯔꯤꯅꯤꯀꯣ
ꯃꯔꯤ ꯃꯔꯤ ꯃꯔꯤ ꯃꯔꯤꯅꯦ ꯃꯥꯅꯦ
ꯁꯤ ꯑꯃꯨꯛ ꯂꯣꯏꯔꯒ ꯑꯃꯨꯛ ꯌꯥꯈꯤꯅꯦꯕ ꯃꯔꯤꯔꯛꯅꯦꯕ ꯑꯗꯣ ꯅꯪꯅ ꯅꯣꯛꯃꯟꯕꯁꯤꯗ ꯑꯩ ꯃꯔꯤꯔꯛ ꯇꯧꯔꯛꯄ ꯀꯥꯟꯗ ꯅꯪ ꯁꯤꯕꯨ ꯁꯤꯔꯝꯒꯗꯧ ꯃꯥꯜꯂꯦꯗ
ꯑ ꯑꯩꯗꯤꯃꯨꯡ ꯃꯔꯤ ꯈꯛꯇ ꯅꯠꯇꯦ ꯄꯥꯝꯕꯁꯦ
ꯍꯥ
ꯑꯩꯗꯤ ꯃꯔꯤ ꯈꯛꯇ ꯅꯠꯇꯦ ꯄꯥꯝꯃꯤꯁꯦ
ꯅꯨꯡꯇꯤꯒꯤ ꯄꯥꯝꯃꯕꯣ
ꯈꯪꯇ‌ꯦ
ꯅꯨꯡꯇꯤꯒꯤ ꯄꯥꯝꯃꯗꯤ ꯑꯗꯨꯝ ꯑꯩ ꯅꯨꯡꯇꯤꯒꯤ ꯂꯥꯛꯀꯦꯅꯦ ꯅꯪꯒꯤ ꯍꯛ ꯅꯪꯒꯤ ꯃꯪꯗꯁꯨ ꯑꯗꯨꯝ ꯀꯣꯏꯔꯛꯀꯦꯅꯦ ꯏꯕꯥ ꯏꯕꯥꯏꯅꯤꯒꯤ ꯆꯥꯃ ꯁꯦꯝꯗ꯭ꯔꯤꯐꯥꯎ ꯑꯩ ꯑꯗꯨꯝ ꯂꯥꯛꯀꯦꯅꯦ
ꯅꯣꯛꯄꯗꯒꯤ ꯅꯪ ꯋꯥ ꯑꯝꯗꯐꯥꯎ ꯉꯥꯡꯗ꯭ꯔ‌ꯦꯍꯦ ꯅ‌ꯣꯛꯑ‌ꯣ ꯅ‌ꯣꯛꯑꯣ ꯅꯣꯛꯄꯒꯤꯗꯤ ꯕꯤꯠ ꯕꯤꯠ ꯕꯤꯠꯇꯥꯃꯤꯟ ꯂꯩꯌ‌ꯦ ꯍꯥꯏ
ꯑꯥ ꯑꯩꯅ ꯅꯣꯛꯅꯤꯡ
ꯑꯦ ꯀꯔꯤ ꯅꯪꯅ ꯅꯣꯛ ꯃꯤꯟꯗ꯭ꯔꯤꯁꯤꯅ
ꯉꯥꯏꯈ‌ꯣ ꯉꯥꯏꯈ‌ꯣ ꯉꯥꯏꯈ‌ꯣ
ꯑꯥ ꯅꯣꯛꯄꯗ ꯅꯪ ꯃꯨꯟꯈ꯭ꯔꯥꯕ ꯖꯥꯠꯂꯣ ꯅꯪ ꯃꯨꯜꯂꯤꯔ‌ꯣ ꯅꯪ ꯃꯨꯜꯂ‌ꯦꯕ